ꯑꯣ
ꯇꯥꯔꯤꯕꯣ
ꯍꯜꯂꯣ
ꯍꯜꯂꯣ ꯇꯥꯏ ꯇꯥꯏ ꯍꯥꯂꯣ ꯍꯜꯂꯣ ꯇꯥꯗ꯭ꯔꯤꯕ ꯇꯥꯏꯌꯦ ꯇꯥꯏꯌꯦ ꯍꯥꯏꯌꯣ
ꯎꯝ
ꯀꯩꯗꯧꯔꯤꯅꯣ ꯅꯪꯗꯤ
ꯑ ꯁꯨꯝ ꯃꯩꯏꯅꯦ ꯅꯪꯗꯤ ꯀꯩꯗꯧꯔꯤꯅꯣ
ꯑꯩ ꯍꯧꯖꯤꯛ ꯆꯥꯛ ꯊꯣꯡꯉꯒ ꯂꯩ
ꯎꯝ ꯅꯪꯅꯦ ꯅꯪ
ꯍꯣꯏ ꯉꯜꯂꯦ ꯅꯣꯏꯗꯤꯥ ꯆꯥꯛ ꯆꯥꯕꯨꯗꯤ ꯆꯥꯔꯕ꯭ꯔꯣ
ꯍꯣꯏ ꯆꯥꯔꯦ
ꯑ ꯀꯔꯤ ꯏꯟꯁꯥꯡ ꯆꯥꯔꯦ
ꯎꯝ ꯗꯥꯜ ꯆꯥꯏꯌꯦ
ꯗꯨꯗꯤ ꯑꯩꯈꯣꯏ ꯍꯧꯖꯤꯛ ꯑꯂꯨ ꯊꯣꯡꯉꯒ ꯂꯩꯕꯅꯤ ꯄꯣꯇꯦꯇꯣ
ꯑꯣ
ꯍꯥ
ꯍꯣꯏ ꯁꯤ ꯏꯊꯟꯇꯅꯤ ꯍꯣꯏ
ꯂꯧꯁꯤꯟꯕ ꯉꯝꯗꯕ
ꯍꯥꯥ
ꯍꯥ ꯎꯝ ꯅꯣꯏ ꯅꯣꯏ ꯌꯨꯝꯗꯔ ꯅꯠꯇ꯭ꯔꯒ ꯃꯄꯥꯟꯗꯅꯣ ꯃꯄꯥꯟꯗꯕ꯭ꯔꯥ ꯃꯄꯥꯟꯗꯕ꯭ꯔꯥ ꯅꯪ ꯂꯩꯔꯤꯗꯣ
ꯎꯝ ꯍꯣꯏ ꯀꯩꯅꯣꯗꯅꯦ ꯏꯃꯥꯇꯣꯟ ꯈꯣꯏꯗ ꯂꯩꯕ
ꯑꯣ ꯑꯗꯨꯗꯤ ꯂꯥꯏꯕ ꯅꯨꯡꯉꯥꯏꯅꯤꯀꯣ
ꯑ ꯎꯝ
ꯑꯗꯣ ꯀꯔꯤ ꯏꯟꯁꯥꯡ ꯆꯥꯔꯦ ꯅꯣꯏ
ꯗꯥꯎ ꯆꯥ ꯗꯦ
ꯀꯥꯎꯈ꯭ꯔꯦ ꯍꯟꯖꯤꯟ ꯍꯟꯖꯤꯟ ꯀꯥꯎꯔꯝꯒꯅꯤ ꯅꯪ
ꯍꯨꯝ ꯍꯨꯝ ꯍꯨꯝ
ꯍꯥ ꯍꯥ ꯌꯥꯝ ꯁꯥꯕ꯭ꯔꯥ ꯅꯣꯏꯗ
ꯍꯧꯖꯤꯛꯇꯤ ꯏꯪꯉꯦꯗ ꯅꯣꯏꯗꯗꯤ ꯁꯥꯕ꯭ꯔꯣ
ꯑꯩꯩꯈꯣꯏ ꯁꯥꯃꯟꯕꯒꯤ ꯂꯩꯕ ꯌꯥꯗ꯭ꯔꯦ
ꯃꯄꯥꯟꯗꯔꯣ
ꯑꯩꯈꯣꯏ ꯃꯄꯥꯟꯗꯅꯦ ꯑꯩ ꯌꯥꯝ ꯁꯥꯏꯌꯦ ꯑꯩꯈꯣꯏ ꯐꯝꯃꯦ
ꯁꯥꯗꯤ ꯁꯥꯕꯅꯤ ꯑꯗꯣ ꯍꯧꯖꯤꯛꯇꯤ ꯅꯣꯡꯆꯨꯕꯒꯤ ꯈꯔ ꯏꯪꯉꯤ
ꯅꯣꯡ ꯆꯨꯕ꯭ꯔꯥ ꯍꯧꯖꯤꯛ
ꯆꯨꯗꯤ ꯆꯨꯗꯦ ꯍꯧꯖꯤꯛ ꯑꯗꯣ ꯉꯁꯥꯏ ꯆꯨꯕꯩ ꯈꯥ ꯏꯪꯈ꯭ꯔꯦ
ꯂꯧꯁꯤꯟꯕ ꯉꯝꯗꯕ ꯅꯣꯏ ꯃꯐꯝꯗꯤ ꯅꯣꯡ ꯇꯥꯕ ꯃꯇꯝꯗꯀꯣ ꯑꯗꯨ ꯏꯪꯂꯝꯒꯅꯤ ꯅꯣꯏꯗꯨꯗꯤ ꯅꯣꯡ ꯇꯥꯕ ꯃꯇꯝꯅꯤꯀꯣ
ꯍꯣꯏ ꯅꯣꯡꯁꯨ ꯇꯥꯏꯌꯦ ꯑꯗꯣ ꯑꯌꯥꯝꯕꯒꯤ ꯑꯗꯨꯝ ꯁꯥꯏꯗ ꯃꯄꯥꯟꯗ ꯍꯥꯏꯁꯦ ꯌꯥꯝ ꯂꯥꯞꯄ꯭ꯔꯣ
ꯈꯨꯠ ꯌꯥꯝ ꯂꯥꯞꯄꯦ ꯇ꯭ꯔꯦꯟꯅ ꯆꯠꯂꯗꯤ ꯋꯥꯟ ꯆꯤꯛ ꯆꯠ ꯆꯠꯇꯣꯏꯅꯤ
ꯍ ꯑꯣ ꯍꯣ
ꯐ꯭ꯂꯥꯏꯠꯗ ꯆꯠꯂꯗꯤ ꯎꯝ ꯅꯣꯡꯃꯥ
ꯍꯥꯥ
ꯐ꯭ꯂꯥꯏꯠꯗ ꯆꯠꯅꯗꯤ ꯀꯣ ꯅꯣꯡꯃꯥ ꯆꯠꯀꯅꯤꯕ
ꯑꯣ
ꯇ꯭ꯔꯦꯟꯅ ꯆꯠꯂꯗꯤ ꯎꯝ ꯐꯣꯔ ꯇꯨ ꯐꯥꯏꯕ ꯗꯦꯁ ꯆꯠꯀꯅꯤ
ꯑꯥ
ꯅꯣꯏ ꯁꯤ ꯂꯥꯛꯑꯣ
ꯑꯣ ꯁꯤꯒꯤ ꯁꯤꯒꯤ ꯊꯕꯛꯁꯦ ꯂꯣꯏ ꯂꯣꯏꯒ ꯅꯪ ꯒꯤꯗꯣ ꯂꯣꯏꯒꯗꯧꯕ ꯋꯥꯠꯂꯤꯕꯣ
ꯑꯩꯒꯤꯁꯦ ꯌꯪ ꯃꯈꯣꯟ ꯌꯥꯝ ꯇꯥꯕ꯭ꯔꯥ
ꯍꯥꯥ
ꯑꯩꯒꯤꯁꯦ ꯃꯈꯣꯟ ꯌꯥꯝ ꯇꯥꯕ꯭ꯔꯥ
ꯍꯣꯏ ꯇꯥꯏ
ꯍꯧꯖꯤꯛꯇꯤ
ꯌꯥꯝ ꯕꯤꯖꯤ ꯑꯣꯏꯕ ꯃꯥꯜꯂꯦ ꯅꯪ
ꯌꯥꯅꯤ ꯌꯥꯅꯤ ꯀꯔꯤꯁꯨ ꯈꯪꯉꯣꯏ
ꯎꯝ ꯃꯄꯥꯟꯗ ꯊꯕꯛ ꯇꯧꯔꯤꯔꯣ
ꯇꯥꯕ ꯉꯝꯗꯕ
ꯍꯣꯏ ꯑꯗꯨꯗꯤ ꯐꯔꯦ ꯍꯣꯏ ꯃꯊꯪꯒꯤ ꯄꯨꯟꯁꯤꯅꯦ ꯌꯥꯝ ꯂꯨꯝꯕꯁꯦ
ꯑꯥ
ꯑꯈꯣꯏ ꯄꯥꯈꯪꯒꯤ ꯄꯨꯟꯁꯤꯅꯦ ꯌꯥꯝ ꯂꯨꯝꯕꯁꯦ
ꯂꯨꯕ ꯑꯣꯏꯗꯣꯏꯔꯥ ꯂꯨꯝꯕ ꯑꯣꯏꯗꯣꯏꯔꯥ ꯅꯪꯒꯤꯗꯣ
ꯇꯥꯗ꯭ꯔꯕꯣ
ꯇꯥꯏ ꯅꯪꯅ ꯍꯥꯏꯕꯗꯣ ꯂꯨꯕ ꯍꯥꯏꯕ꯭ꯔꯥ ꯂꯨꯝꯕ ꯍꯥꯏꯕ꯭ꯔꯣ ꯇꯥꯗ꯭ꯔꯣ ꯂꯧꯁꯤꯟꯕ ꯉꯝꯗꯕ
ꯑꯟꯕ꯭ꯔꯣ ꯍꯜꯂꯣ
ꯑꯣ ꯇꯥꯏ
ꯍꯥꯂꯣ ꯂꯣ ꯑꯩ ꯃꯉꯣꯟꯗ ꯑꯩ ꯀꯣ ꯂꯥꯛꯕ ꯈꯥꯗꯦ ꯀꯕꯤꯒ ꯆꯅꯤ ꯈꯠꯄ ꯌꯥꯗꯦ ꯍꯧꯗꯦ ꯈꯗꯗꯤꯕꯔꯥ ꯇ
ꯍꯣ
ꯌꯥꯝ ꯏꯁꯥꯁ ꯑꯣꯏ ꯌꯥꯝ ꯑꯃꯁ ꯁꯥ
ꯎꯝ
ꯊꯅ ꯐꯔꯤꯅꯤ ꯍꯁ ꯌꯥꯝ ꯐꯕꯀꯣ
ꯑꯗꯤ ꯃꯤ ꯀꯌꯥꯒ ꯉꯥꯡꯅꯈ꯭ꯔꯕꯣꯅ ꯇꯥꯕ꯭ꯔꯣ
ꯅꯟꯗꯤ ꯇꯥꯔ ꯄꯨ꯭ꯔꯣ
ꯎꯨꯝ ꯅꯦꯠꯋꯥꯔꯛ ꯅꯨꯉꯥꯏꯇꯕ ꯃꯥꯜꯂꯦ
ꯅꯔꯋꯥꯜ ꯌꯥꯝꯝꯅ ꯍꯥꯏꯌꯦ ꯑꯣ ꯊꯟꯗꯔ ꯂꯥꯏꯕ ꯑ ꯑꯣꯅ
ꯍꯣꯏ
ꯑꯩꯈꯣꯏ ꯏꯃꯥ ꯏꯄꯥꯗꯤ ꯍꯧꯖꯤꯛ ꯁꯣꯟꯗꯕ ꯅꯠꯇ꯭ꯔꯒ ꯌꯥꯝ ꯑꯗꯨꯝ ꯀꯔꯤ ꯇꯧꯔꯦ
ꯑꯩ
ꯃꯥꯥꯏ ꯇꯦ
ꯎꯝ ꯎꯝ ꯑꯗꯨꯝ ꯌꯥꯔꯤꯔꯥ ꯌꯥꯝ ꯁꯣꯟꯕ ꯅꯠꯇ꯭ꯔꯦꯗ
ꯑꯗꯨ ꯆꯠꯄꯔ ꯅꯣꯏ ꯅꯣꯏ ꯅꯣꯏꯒꯤꯁꯦ ꯎꯝꯝ ꯎꯝ ꯃꯤꯇꯔꯥꯗ ꯅ ꯅ ꯆꯤꯟꯅꯅꯅꯥꯎ
ꯑꯩꯈꯣꯏ ꯏꯆꯤꯟ ꯏꯅꯥꯎ ꯁꯚꯦꯟꯅꯦ ꯑꯩꯈꯣꯏ ꯏꯃꯥ ꯑꯗꯨꯒ ꯑꯩꯈꯣꯏꯒꯤ ꯏꯅꯝꯃ ꯑꯃ
ꯑꯣ ꯎꯝ ꯀꯔꯤ ꯍꯥꯏꯖꯔꯦ ꯑꯃꯨꯛꯀ ꯀꯥꯎꯈ꯭ꯔꯦꯅꯦ ꯑꯃꯨꯛꯀ ꯀꯥꯎꯈ꯭ꯔꯒ ꯔꯖ
ꯅꯨꯡꯁꯥꯟꯗꯔꯣ
ꯑꯩ ꯍꯧꯖꯤꯛ ꯊꯕꯛ ꯃꯐꯝꯗꯅꯤ ꯍꯩꯒꯤ ꯃꯔꯨꯞꯁꯤꯡꯁꯨ ꯂꯩꯥꯛꯑ
ꯑꯣ
ꯑꯩꯒꯤ ꯃꯨꯔꯨꯞꯁꯤꯡꯁꯨ ꯂꯩꯌꯦ ꯏꯃꯥꯅꯕꯤꯁꯤꯡꯁꯨ ꯂꯩꯌꯦ
ꯎꯨꯝ
ꯎꯝ ꯀꯣꯏꯕ ꯆꯠꯀꯦꯔꯥ ꯅꯠꯇ꯭ꯔꯒ ꯑꯗꯨꯝ ꯌꯨꯝꯗ ꯂꯩꯒꯅꯤꯅꯦ
ꯀꯣꯏꯕ ꯆꯠꯇꯦꯗ ꯑꯗꯨꯝ ꯌꯨꯝ ꯊꯣꯛꯂꯛꯏ
ꯑꯣ ꯅꯁꯥ ꯅꯨꯡꯉꯥꯗ꯭ꯔꯕꯣ ꯅꯪ
ꯅꯠꯇꯦ ꯑꯩ ꯅꯃ ꯅꯔꯃꯅꯦ
ꯕꯣꯅꯁ
ꯑꯗꯨꯝ ꯃꯍꯧꯁꯥꯒꯤꯅꯤ ꯑꯗꯨꯝ ꯈꯣꯟꯗꯣ ꯎ
ꯑꯣ ꯑꯗꯨ ꯑꯗꯨ
ꯅꯥꯕ ꯃꯥꯟꯈ꯭ꯔ ꯃꯥꯜꯂꯦ ꯑꯩꯒꯤ ꯀꯩꯅꯣ ꯑꯩꯒꯤ ꯃꯈꯣꯟꯗꯣ
ꯃꯥꯗ
ꯍ
ꯑꯗꯨꯒꯤ
ꯍ-ꯍ
ꯀꯁꯨ ꯈꯟꯗꯅ ꯂ ꯅꯣꯏ ꯀꯣꯂꯦꯖ ꯇꯝꯕ꯭ꯔꯥ ꯅꯠꯇ꯭ꯔꯒ ꯑꯗꯨꯝ ꯇꯣꯛꯈ꯭ꯔꯕ꯭ꯔꯥ
ꯇꯝꯃꯦ
ꯂꯣꯏꯗ꯭ꯔꯤꯌꯦ ꯃꯊꯪ ꯆꯍꯤꯗ ꯂꯣꯏꯔꯅꯤ
ꯑꯗꯨꯗꯤ ꯌꯥꯝ ꯅꯨꯡꯉꯥꯏꯀꯣꯗ ꯑꯩꯈꯣꯏꯗꯤ ꯊꯨꯅ ꯎ ꯁꯖꯅꯠꯇꯀ ꯑꯩ ꯑꯩꯁꯨ ꯐꯖꯅꯗꯤ ꯏꯁ꯭ꯀꯣꯜꯁ ꯇꯥꯗ꯭ꯔꯦꯕ ꯑꯩꯅ ꯀ꯭ꯂꯥꯁ ꯇꯦꯟ ꯐ ꯇꯦꯜ ꯇꯥꯕꯁ
ꯑꯣ ꯑꯣ
ꯅꯣꯏꯅ ꯉꯟꯅ ꯆꯥꯏꯌꯦ ꯑꯩꯈꯣꯏꯗꯤ ꯅꯨꯄꯥꯁꯤꯡ ꯂꯩ ꯑꯗꯨꯒꯤꯅꯦ ꯐꯖꯣꯏꯁ ꯐꯖ ꯐꯖꯅ ꯇꯝꯃꯨ ꯅꯣꯏꯁꯤꯡꯁꯦ
ꯃꯃꯤꯡ ꯈꯛ ꯀꯩ ꯇꯝꯕ ꯋꯥꯅꯤꯗ
ꯆꯤꯟ ꯅꯆꯤꯟ ꯊꯤꯒꯅꯤ ꯑꯗꯨꯕꯨꯗꯤ
ꯍꯨꯝ ꯍꯨꯝ ꯉꯁꯤꯒꯤꯗꯤ ꯃꯤ ꯀꯌꯥꯒ ꯉꯥꯡꯅꯈ꯭ꯔ ꯍꯣꯠꯅꯔꯅꯣ
ꯍꯝ
ꯃꯤ ꯀꯅꯥ ꯀꯅꯥ ꯉꯥꯡꯅꯈ꯭ꯔꯕꯣ ꯍꯥꯏꯕꯅꯤꯗ ꯃꯤ ꯀꯌꯥ ꯁꯨꯔꯒꯦ ꯍꯥꯏꯕꯅꯤ ꯉꯁꯤ ꯉꯥꯡꯅꯕ
ꯑꯁ ꯌꯥꯝ ꯅꯪꯕꯨ ꯍꯥꯏꯔꯒ ꯑꯍꯨꯝ ꯈꯛꯇꯪ ꯑꯍꯨꯝ ꯃꯔꯤꯔꯥ ꯑꯣꯏꯔꯝꯃꯤ
ꯑꯣ ꯑꯩꯗꯤ ꯐꯥꯔꯁ ꯑꯣꯏꯗꯣꯏꯅꯦ ꯑꯗꯒꯤ ꯑꯍꯥꯟꯕ ꯑꯣꯏꯌꯦ ꯑꯩꯁꯦ
ꯃ ꯑꯗꯨꯨꯝ
ꯃꯅꯤꯄꯨꯔꯤꯁꯨꯣ ꯃꯤꯒꯨꯝꯅ ꯂꯥꯏ ꯐꯖꯅ ꯉꯥꯡꯕ ꯍꯩꯇꯕꯔ ꯑꯗꯨꯒꯤ
ꯏꯕꯥꯅꯤ ꯏꯕꯥꯅꯤ ꯆꯞ ꯃꯥꯟꯅꯩꯌꯦ ꯑꯗꯨꯗꯤ
ꯃꯣꯏ
ꯑꯗꯨꯗꯤ
ꯃꯩꯇꯩ ꯃꯩꯇꯩꯈꯣꯏꯅ ꯉꯥꯡꯈ꯭ꯔꯗꯤ ꯑꯩꯗꯤ ꯇꯥꯕ ꯇꯥꯊꯣꯛꯄ ꯍꯩꯇꯕ